ꯅꯨꯉꯥꯏꯔꯤꯕꯣ
ꯍꯥ ꯑꯩ ꯌꯥꯝ ꯆꯥꯛꯑꯦ ꯂꯤꯁꯤꯡ ꯑꯃ ꯆꯅꯤꯗꯣ
ꯀꯩ ꯗꯧꯔꯒꯦ
ꯁꯣꯏꯗꯅ ꯀꯛꯁꯤꯜꯂꯨꯔꯦ ꯍꯥꯏꯕꯗꯣ
ꯑꯣ
ꯑꯩ ꯌꯥꯝ ꯆꯥꯛꯑꯦ ꯄꯔꯤꯌꯥ ꯑꯩ ꯌꯥꯝ ꯆꯥꯛꯑꯦ ꯅꯨꯄꯤ ꯃꯆꯥ ꯑꯩ ꯀꯃꯥꯏ ꯇꯧꯅꯤ
ꯀꯔꯤꯅꯣ ꯂꯤ ꯀꯛꯎꯔꯤꯕꯣ
ꯐꯨꯔꯤꯠꯅꯦ ꯍꯥꯏꯕ
ꯑꯗꯨ ꯂꯤꯠꯂꯣ ꯀꯩꯗꯧꯔꯒꯦ ꯂꯤꯁꯤꯡ ꯑꯃ ꯆꯅꯤꯗꯣ
ꯀꯥꯏꯗꯩ ꯂꯤꯁꯤꯡ ꯑꯃ ꯆꯅꯤ ꯑꯩ ꯄꯤꯗ꯭ꯔꯤꯌꯦ
ꯄꯨꯔꯣ ꯀꯅꯥꯗꯩꯅꯣꯝꯃ
ꯍꯥ ꯑꯩ ꯍꯥꯢꯁꯤꯅꯤ ꯑꯩ ꯃꯥꯏꯁꯨꯌꯥꯝ ꯊꯛꯄꯖꯤꯕꯨ ꯑꯩ ꯁꯤꯅꯤꯡꯉꯦ
ꯁꯣꯏꯕꯗ ꯀꯛꯈ꯭ꯔꯤꯔꯣ ꯀꯛꯀꯦꯅ ꯀꯛꯏꯔꯥ
ꯅꯠꯇꯦ ꯁꯕꯥꯅ ꯑꯗꯩ ꯃꯤꯟꯇ꯭ꯔꯥꯗꯣ ꯑꯝꯇ ꯃꯅꯤꯄꯨꯔ ꯌꯧꯗꯦꯕꯀꯣ ꯍꯧꯖꯤꯛ ꯍꯥꯏꯗꯤ ꯗꯤꯂꯤꯕꯔꯤ ꯑꯝꯇ ꯌꯥꯗꯦꯕ ꯃꯅꯤ ꯄꯨꯔꯗ ꯑꯗꯨꯒꯤ ꯁꯤꯒꯤ ꯑꯦꯞꯁꯤꯃꯗꯤ ꯃꯅꯤꯄꯨꯔꯗ ꯌꯥꯕ꯭ꯔꯥ ꯌꯦꯡꯉꯦꯅ ꯆꯪꯉ ꯌꯦꯡꯉꯨꯕ ꯑꯗꯨ ꯑꯗꯨꯗ ꯁꯣꯏꯗꯅ ꯑꯣꯗꯔ ꯇꯧꯁꯤꯜꯂꯒ ꯑꯗꯨꯝ ꯀꯛꯈ꯭ꯔꯦ
ꯐꯖ ꯍꯌꯦꯡ ꯀꯛꯑꯣ ꯑꯗꯨꯒ ꯀꯅꯥꯗꯩꯅꯣꯝ ꯄꯨꯔꯣ ꯅꯪꯅ ꯄꯩꯁꯥꯗꯣ ꯂꯩꯇ ꯂꯩꯇ꯭ꯔꯒ ꯑꯃꯨꯛ ꯍꯟꯇꯣꯛꯈ꯭ꯔꯣ ꯎꯝ ꯑꯩꯉꯣꯟꯗꯩꯩ ꯄꯨꯅꯤ
ꯑꯩ ꯃꯤꯒꯤ ꯁꯦꯟꯗꯣꯟꯁꯤꯡꯗꯨ ꯂꯣꯏꯈꯤꯕ ꯏꯕꯦꯝ ꯄꯩꯁꯥ ꯑꯝꯇ ꯂꯩꯇꯦ ꯍꯧꯖꯤꯛ
ꯑꯩ ꯃꯊꯥ ꯌꯥꯝ ꯁꯥꯏ ꯑꯩ ꯈꯖꯤꯛ ꯈꯔꯥꯛꯀꯤ ꯃꯊꯥꯗ ꯅꯠꯇꯦ ꯑꯩ ꯃꯊꯥ ꯌꯥꯝ ꯁꯥꯏ ꯍꯥꯏꯖꯤꯅꯤ꯫
ꯑꯩꯗꯤ ꯅꯪꯒꯤ ꯄꯥꯝꯖꯅ ꯀꯛꯈ꯭ꯔꯤꯕꯣ ꯅꯤꯡꯉꯤ ꯑꯗꯨꯒ꯫
ꯑ ꯅꯠꯇꯦ ꯀꯥꯏꯗꯩ ꯄꯥꯝꯖꯕꯅꯣ
ꯑꯗꯨ ꯂꯤꯠꯂꯣ ꯀꯩꯗꯧꯔꯒꯦ ꯂꯤꯁꯤꯡ ꯑꯃ ꯆꯅꯤ ꯄꯤꯕꯗꯣ ꯅꯪ ꯄꯨꯔꯥ ꯀꯩ ꯃꯥꯟꯈ꯭ꯔꯅꯤ ꯕ꯭ꯔꯥꯟꯗꯦꯠ ꯂꯤꯠꯄ ꯏꯅꯥꯈꯣꯟꯕꯤ ꯃꯥꯟꯈ꯭ꯔꯅꯤ
ꯅꯪꯗꯨ ꯑꯩꯕꯨ ꯀꯥꯔꯦꯝꯅꯔꯤꯔꯣ
ꯑꯍ ꯅꯠꯇꯦ ꯅꯠꯇꯦ ꯑꯩ ꯍꯧꯖꯤꯛ ꯀꯩꯁꯨ ꯈꯜꯂꯛꯇ꯭ꯔꯦ ꯂꯤꯁꯤꯡ ꯑꯃ ꯑꯅꯤ ꯄꯤꯕ ꯄꯣꯠꯁꯦ ꯀꯥꯏ ꯑꯍꯍ
ꯍꯥ
ꯑꯗꯨꯖꯨ ꯀꯩꯒ ꯂꯩꯃꯤꯟꯅꯕꯒꯤ ꯑꯩ ꯔꯨꯝꯃꯦꯠꯇꯣ ꯑ ꯀꯩꯇꯧꯋꯦꯕ ꯎꯝ ꯂꯤꯁꯤꯡ ꯑꯅꯤ ꯆꯥꯝꯃꯉꯥ ꯄꯤ ꯍꯥꯏꯕ ꯍꯟꯇꯛ ꯀꯛꯏꯖꯦ ꯃꯥꯅ꯫
ꯎꯝ
ꯑꯗꯒꯤ ꯃꯥ ꯍꯥꯟꯅ ꯇꯣꯡꯕꯁꯨ ꯂꯤꯁꯤꯡ ꯑꯃꯗꯩꯩ ꯑꯝꯇ ꯇꯥꯗꯦꯕ
ꯎꯝ
ꯈꯣꯡꯃꯨꯛ ꯃꯥꯅ ꯄꯩꯁꯥ ꯌꯥꯝ ꯊꯥꯗꯔꯤꯁꯦ ꯈꯣꯡꯃꯨꯛꯞꯅꯦ ꯑꯗꯩ ꯁꯥꯟꯅꯕꯒꯤ꯫ ꯑ ꯕꯦꯠꯃꯤꯟꯇꯟ ꯑꯃꯁꯨ ꯑꯍꯨꯝ ꯃꯌꯥ ꯂꯩꯕꯅꯦ
ꯎꯝ꯫
ꯑꯗꯨꯖꯨ ꯃꯥꯒꯤ ꯄꯥꯏꯅꯕꯗꯣ ꯈꯛꯇꯅꯤꯀꯣ ꯄꯤꯌꯔ ꯅꯠꯇꯦ꯫
ꯎꯝ
ꯁꯤꯡꯒꯜꯗ꯫ ꯑꯗꯒꯤ ꯏꯁꯀꯤꯟ ꯀꯦꯌꯥꯔ ꯑꯇꯩꯗꯤ ꯀꯩꯁꯥ ꯌꯥꯝ ꯊꯥꯗꯗꯦꯕ ꯑꯁ ꯑꯩ ꯃꯥꯅꯗꯣ ꯋꯥꯔꯤ ꯁꯥꯃꯟꯗꯅ ꯑꯩꯖꯦ ꯀꯩꯏꯝ ꯈꯜꯂꯛꯇ꯭ꯔꯝ꯫
ꯎꯝ ꯑꯩ ꯑꯩꯗꯤ ꯈꯪꯗꯦ
ꯅꯪꯗꯤ ꯈꯨꯗꯔꯣ꯫
ꯑꯩ ꯇꯁꯦꯡꯅ ꯀꯥꯅꯤꯡꯕ ꯍꯥꯏꯕ ꯈꯖꯤꯛ ꯈꯔ ꯀ ꯅꯠꯇꯦ ꯀꯥꯞꯅꯤꯡꯕ ꯌꯧꯔꯦ ꯍꯥꯏꯕ ꯑꯩ
ꯑꯗꯨ ꯀꯃꯥꯏꯅꯅꯣꯕ ꯅꯪꯒꯤ ꯗꯤꯇꯦꯜꯁ ꯃꯦꯟꯗꯩ ꯅꯠꯇ꯭ꯔꯣ ꯗꯤꯇꯦꯜꯁ ꯑꯝꯇ ꯌꯥꯎꯗꯕꯤꯗ ꯁꯣꯏꯕꯤꯗ ꯀꯛꯁ
ꯑꯦꯗ꯭ꯔꯦꯁꯇꯨꯖꯨ ꯂꯣꯏ ꯃꯦꯜꯂꯕꯅꯦ ꯑꯩꯅ ꯃꯅꯤꯄꯨꯔꯗ ꯑꯣ ꯗꯤꯂꯤꯕꯔꯤ ꯌꯥ ꯑꯩ ꯑꯗꯨꯗ ꯁꯨꯝ ꯂꯣꯏ ꯃꯦꯜꯂꯒ ꯗꯤꯂꯤꯚꯔꯤ ꯌꯥꯕ꯭ꯔꯥ ꯌꯦꯡꯉꯦꯅ ꯆꯪꯉꯨꯕ ꯑꯗꯨ ꯑꯣꯔꯗꯔ ꯀꯟꯐꯥꯔꯝ ꯍꯥꯏ ꯑꯗꯨꯗꯨꯒ ꯀꯦꯟꯁꯦꯜ ꯇꯧꯒꯦꯅ ꯇꯧꯔꯒꯅꯦ ꯀꯩꯅꯣꯗꯤ ꯀꯦꯟꯁꯦꯜ ꯇꯧꯕ ꯌꯥꯗꯦ
ꯎꯝ ꯀꯦꯟꯁꯦꯜ ꯇꯧꯕ ꯌꯥꯗꯕ ꯀꯦꯕ ꯂꯩꯕ ꯍꯌꯦꯡ ꯌꯧꯔꯛꯄ ꯀꯥꯟꯗ ꯐꯣꯟ ꯇꯧꯔꯛꯄꯗꯣ ꯑꯗꯨ ꯂꯧꯔꯔꯣꯏꯒꯦꯅ ꯍꯥꯏꯌꯣ ꯌꯥꯕ꯭ꯔꯥ ꯌꯦꯡꯉꯣ꯫
ꯑꯣ ꯇꯤ ꯄꯤ ꯇꯧꯔꯒ ꯀꯩ ꯇꯧꯕ ꯌꯥꯕ ꯂꯩꯕꯅꯦꯕ ꯀꯛ ꯑ ꯀꯦꯟꯁꯦꯜ ꯇꯧꯕ꯫ ꯑꯗꯨ ꯅꯠꯇ꯭ꯔꯒꯅ ꯄꯣꯠꯇꯨ ꯂꯧꯁꯜꯂꯒ ꯀꯣꯟꯅ ꯑꯃꯨꯛ ꯑꯩꯈꯣꯏꯅ ꯑꯦꯞꯁꯇꯨꯗ ꯆꯪꯉꯒ ꯔꯤꯇ꯭ꯔꯟ ꯇꯧꯕ ꯌꯥꯕꯖꯨ ꯂꯩꯕꯅꯤ꯫
ꯔꯤꯇꯔꯟ ꯇꯧꯔ ꯀꯩꯗꯧꯒꯅꯤ
ꯅꯪꯅ ꯌꯥꯕ꯭ꯔꯥ ꯌꯦꯡꯒꯦ ꯍꯥꯏꯔꯒꯅ ꯄꯣꯠ ꯈꯔ ꯍꯣꯡꯕ ꯑꯝꯗ ꯌꯦꯡꯉꯨ ꯌꯥꯗ꯭ꯔꯕ꯫
ꯑꯩ ꯌꯥꯝ ꯆꯥꯛꯑꯦ꯫
ꯑꯝꯇ ꯌꯦꯡꯅꯤꯡꯉꯤꯅꯦ ꯍꯣꯔꯦꯟ ꯏꯁꯀ꯭ꯔꯤꯟ ꯁꯣꯠ ꯊꯥꯔꯛꯑꯣ ꯀꯛꯈꯤꯕ ꯐꯨꯔꯤꯠ
ꯌꯥꯝ ꯌꯦꯅꯤꯡꯉ ꯍꯧꯖꯤꯛ ꯍꯦꯛꯇ ꯊꯥꯔꯛꯀꯦꯅꯦ
ꯑ ꯊꯥꯔꯛꯑꯣꯅꯦ ꯒ ꯉꯁꯤ ꯍꯩꯅꯧ ꯍꯦꯛꯄ ꯆꯠꯁꯦ ꯍꯥꯏꯔꯝꯕꯅꯤꯅꯦ
ꯍꯥ꯫
ꯍꯩꯅꯧ ꯍꯦꯛ ꯍꯩꯅꯧ ꯍꯦꯛꯑꯨꯖꯦ ꯍꯥꯏꯕꯅꯦꯕ꯫
ꯀꯥꯏꯗꯦꯗ
ꯁꯤ ꯃꯅꯨꯡꯗꯩꯅꯤ ꯀꯩꯅꯣ ꯀꯦꯝꯄꯁ ꯃꯅꯨꯡꯗꯩ꯫
ꯍꯥꯎꯁꯨ ꯍꯥꯎꯇꯕꯗꯨꯕꯣ
ꯏ ꯃꯨꯜꯂ ꯍꯥꯎꯋꯦꯌꯦ ꯑꯩꯈꯣꯏ ꯁꯤ ꯍꯣꯁ ꯃꯃꯥꯡꯒꯤꯁꯨ ꯍꯥꯎꯋꯦ ꯎꯗ꯭ꯔꯤꯌꯦ ꯉꯥꯏꯈꯣ ꯫
ꯑꯩ ꯌꯥꯝ ꯆꯥꯛꯑꯦ꯫
ꯁꯤ ꯕꯦꯛꯀ ꯑꯗꯨꯝ ꯆꯠ ꯌꯥꯕ꯭ꯔꯣ
ꯌꯥꯕꯅꯤ꯫
ꯇꯥꯔꯣꯏꯅꯤ꯫ ꯋꯥ꯫
ꯍ
ꯐꯖꯩꯍꯦ ꯂꯤꯁꯤꯡ ꯑꯝ ꯆꯥꯝꯃꯅꯦ꯫
ꯑꯗꯨ ꯗꯤꯂꯤꯚꯔꯤ ꯆꯥꯔꯖꯅ ꯂꯤꯁꯤꯡ ꯑꯃ ꯆꯅꯤꯅꯦ
ꯗꯤꯂꯤꯚꯔꯤ ꯆꯥꯁ ꯆꯥꯃ ꯑꯝꯒ
ꯑ꯫
ꯑꯁ꯫
ꯆꯥꯝꯃꯕꯨꯗꯤ ꯁꯨꯗꯦ ꯁꯤꯛꯁ
ꯅꯪꯖꯨ ꯉꯥꯛꯇꯪ ꯈꯔ ꯉꯥꯏꯕ ꯌꯥꯏꯌꯦ꯫ ꯑꯩ ꯐꯨꯔꯤꯠꯇꯨꯕ ꯇꯝ ꯆꯠꯂꯗꯕꯅꯦ ꯅꯪ ꯃꯇꯝ ꯈꯔ ꯉꯥꯏꯕ ꯌꯥꯕꯅꯦ ꯑꯁꯤ ꯄꯨꯔꯤꯠꯁꯤꯗꯤ ꯑꯩꯅ ꯇꯨꯕꯤꯔꯖꯨ ꯌꯥꯏ꯫
ꯍꯥꯍꯦ ꯀꯣ ꯅꯤꯁꯥ ꯌꯥꯝ ꯋꯥꯡꯁꯤꯜꯂꯛꯀꯅꯨ ꯀꯣ ꯌꯥꯝ ꯌꯦꯡꯅꯤꯡꯗꯦ
ꯑꯁꯦꯡꯒꯤꯅꯦ ꯑꯩ ꯆꯠꯇꯣꯔꯕꯅꯦ꯫ ꯅꯣꯏꯅ ꯑꯩꯅ ꯍꯥꯏꯕ ꯋꯥꯁꯦ ꯁꯨꯡꯊꯥ ꯊꯥꯖꯗꯦꯕ ꯊꯕꯛꯅ ꯎꯠꯇ꯭ꯔꯤꯉꯩ ꯁꯨꯡꯛꯌꯥ ꯌꯥꯗꯦ
ꯅꯤꯁꯥ ꯄꯪꯋꯥꯡ ꯋꯥꯡꯁꯤꯜꯂꯛꯀꯅꯨ꯫
ꯍꯌꯦꯡ ꯑꯩꯅ ꯐꯨꯔꯤꯠ ꯇꯨꯕ ꯍꯩꯔꯀꯥꯟꯗ ꯅꯪꯒꯤ ꯀꯔꯤ ꯇꯨꯕꯤꯌꯨꯒꯦ꯫
ꯑꯩ ꯂꯨꯍꯣꯡꯕꯒꯤꯗꯣ ꯄꯨꯂꯞ ꯇꯨꯕꯤꯌꯨ
ꯀꯔꯤ꯫
ꯑꯩꯒꯤ ꯂꯨꯍꯣꯡꯕꯒꯤ ꯕ꯭ꯂꯥꯎꯁ ꯃꯌꯥꯝꯗꯣ ꯄꯨꯂꯞ ꯇꯨꯕꯤꯌꯨ꯫
ꯑꯃꯇꯪꯅꯦ ꯒꯤꯞ ꯍꯥꯏꯖꯤꯗꯤ ꯑꯃꯈꯛꯇꯅꯦ ꯄꯤꯗꯣꯏꯖꯦ ꯃꯌꯥꯝ ꯄꯤꯔꯗꯤ ꯃꯒꯨꯟ ꯂꯩꯇꯦ꯫
ꯍ ꯍꯨ ꯍꯩ ꯀꯩꯅꯣ ꯎꯝ ꯁꯨꯞꯅꯇꯪꯒꯤ ꯁꯟ ꯆꯥꯝꯃꯒ ꯀꯨꯟ ꯇꯥꯕ ꯂꯤꯛ ꯑꯃꯇꯪ
ꯀꯔꯤꯅꯣ ꯐꯨꯔꯤꯠ ꯇꯨꯕꯒꯦ ꯍꯥꯏꯔꯒ ꯅꯪꯅ ꯁꯟ ꯁꯅꯥ ꯑꯩ ꯁꯅꯥ ꯁꯥꯔꯣꯏꯌꯦ
ꯑꯍ ꯑꯩ ꯁꯅꯥ ꯁꯕꯤ ꯑꯣꯏꯔꯣꯏ ꯑꯗꯨꯏ ꯁꯨꯞꯅꯒꯤꯗꯣ ꯑꯩꯗꯤ ꯉꯥꯎꯔꯨꯔꯦꯕ ꯁꯨꯞꯅꯒꯤ ꯁꯟ ꯍꯨꯝꯐꯨꯅ ꯇꯧꯕꯗ ꯑꯃꯤꯁꯇ ꯕꯤꯔꯜ ꯆꯂꯤꯗꯅ ꯑꯗꯨꯗ ꯑꯩꯅ ꯀ ꯑꯩ ꯅꯪꯉꯣꯟꯗ ꯀꯣꯛ ꯉꯥꯎꯔꯦ ꯑꯗꯨꯒꯗꯤ꯫ ꯑꯗꯨꯒꯤ ꯚꯤꯗꯤꯑꯣꯗꯣ ꯎꯔꯀꯥꯟꯗ ꯅꯤꯡꯁꯤꯡ ꯈꯪꯉꯦ
ꯎꯝ
ꯁꯟꯒꯥꯁꯦ ꯆꯥꯝꯃ ꯍꯦꯟꯕꯀꯗ ꯁꯨꯞꯅꯒꯤ ꯑꯗꯨꯝ ꯍꯥꯏꯕꯅꯦꯕ
ꯍꯦ ꯑꯗꯨꯅꯦ ꯀꯩ ꯋꯥꯍꯩꯅꯣ ꯁꯨꯞꯅꯒꯦ ꯍꯥꯏꯕ ꯋꯥꯍꯩꯁꯦ ꯃꯣꯏ ꯃꯇꯥꯡ ꯃꯇꯝ ꯈꯪꯗ꯭ꯔꯕꯕ ꯁꯤꯖꯤꯟꯅꯅꯕ ꯁꯨꯞꯅꯒꯤ ꯍꯥꯏꯕꯁꯤꯕꯨ ꯁꯟ ꯆꯥꯝꯃ ꯑꯃꯗ ꯁꯤꯖꯤꯟꯅꯕ ꯌꯥꯕ ꯋꯍꯩꯔꯕ
ꯀꯣꯏ ꯇꯝ ꯇꯝꯕ ꯌꯥꯕ ꯋꯥꯔꯕ ꯑꯗꯨ ꯌꯥꯝ ꯌꯥꯝꯗꯕꯒꯗꯤ ꯃꯥꯟꯁꯨ ꯁꯨꯞꯅꯒꯦ ꯍꯥꯏꯔꯛꯀꯗꯨꯗ
ꯑꯗꯨꯅꯦ
ꯁꯪꯒꯥꯏꯒꯨꯝꯕ ꯁꯟ ꯑꯃꯒꯨꯝꯕ ꯁꯟ ꯃꯉꯥ ꯇꯔꯨꯛ ꯐꯧ ꯌꯥꯔꯦꯅꯦ ꯍꯥꯏꯔꯣꯅꯦ ꯁꯨꯞꯅꯒꯤ ꯇꯔꯥ ꯌꯧꯒ꯭ꯔꯗꯤ ꯍꯥꯏꯔꯛꯑꯅꯨ ꯍꯥꯏꯕ
ꯎꯝ ꯑꯩ ꯌꯥꯝ ꯆꯥꯛꯑꯦ
ꯆꯥꯛꯎꯔꯅꯨ ꯐꯨꯔꯤꯠ ꯐꯖꯕ ꯀꯛꯁꯜꯂꯒ ꯆꯥꯛꯑꯦꯕꯨ ꯀꯩꯅꯣ
ꯍ
ꯑꯩꯈꯣꯏꯁꯤ ꯊꯝꯕꯥꯜ ꯄꯨꯈ꯭ꯔꯤꯒꯤ ꯊꯝꯕꯥꯜꯁꯦ ꯍꯦꯛꯅꯕ꯭ꯔꯣ ꯈꯪꯗꯤꯌꯦ ꯑꯩꯈꯣꯏꯒꯤ ꯁꯤꯒꯤ ꯀꯩꯗ
ꯏ ꯀꯩꯅ ꯃꯔꯊꯥꯅ ꯍꯦꯛꯄꯤꯒꯦ ꯍꯥꯏꯅ ꯑꯩ ꯄꯥꯌꫭꯌꯦ ꯃꯊꯛ ꯍꯣꯏ ꯑꯩ ꯃꯊꯛꯇ ꯄꯥꯏꯌꯣ ꯃꯥ ꯍꯦꯛꯄꯤꯔꯛꯀꯦ ꯏꯊꯝꯁꯦꯠꯁꯨ ꯄꯥꯜꯂꯦ ꯍꯥꯏ ꯄꯨꯔꯥ ꯀꯩꯒꯤ ꯚꯥꯏꯁꯅꯦ ꯃꯥꯅ ꯑꯩꯉꯣꯟ ꯄꯤꯔꯤꯁꯦ ꯀꯥꯏ ꯁꯤꯒꯤ ꯄꯨꯈ꯭ꯔꯤꯒꯤ ꯏꯁꯤꯡꯁꯤꯔꯔꯕ ꯑꯩꯈꯣꯏꯗ ꯁꯄ꯭ꯂꯥꯏ ꯇꯧꯔꯤꯁꯦ
ꯃꯥꯅꯦ
ꯑꯁ ꯈꯤꯇꯪꯗꯁꯨ ꯁꯦꯡꯗꯣꯛꯄꯤ ꯍꯥꯏꯗꯦ ꯑꯗꫭꯏꯗꯤ ꯅꯩꯕꯅꯦ ꯃꯁꯤ ꯏꯁꯤꯡꯖꯦ
ꯏꯕꯦꯝꯃꯥ ꯑꯩꯅꯦ
ꯑꯩ ꯃꯥꯏꯁꯦ ꯎꯔꯤꯡ ꯈꯔ ꯐꯖꯔꯦꯅ ꯈꯜꯂꯒꯅꯦ ꯎꯔꯤꯡꯁꯦ ꯇꯥꯞ ꯇꯥꯏ ꯊꯣꯛꯀꯠꯂꯛ ꯑꯦꯕ
ꯑꯗꯨ ꯅꯍꯥꯟ ꯁꯣꯝ ꯂꯩꯔꯨꯕ ꯉꯝꯒꯅꯤ ꯑꯩꯈꯣꯏ ꯁꯤꯗ ꯅꯍꯥꯟꯒꯦ ꯂꯩꯖꯩ ꯊꯣꯛꯇ꯭ꯔꯤꯗꯨꯗꯤ ꯃꯣꯏꯁꯨ ꯏꯁꯤꯡꯗꯨꯅ ꯈꯔ ꯍꯦꯟꯅ ꯃꯣꯠꯄ ꯑꯣꯏꯔꯝꯒꯅꯤ
ꯇꯧꯔꯒ ꯏꯇꯥꯎ ꯅꯪꯁꯨ ꯅꯍꯟ ꯈꯜꯂꯛꯑꯦꯍꯦ
ꯍꯥꯐꯝꯝꯗ꯭ꯔꯤ ꯄꯨꯟꯗꯦꯗꯅ ꯍꯣꯏ ꯍꯥꯐꯝ ꯃꯣꯠꯄꯩ ꯑꯣꯏꯔꯝꯒꯅꯤ ꯍꯥꯏꯗꯨꯗꯤ ꯑꯩ ꯑꯁ ꯏꯁꯀꯤꯟ ꯀꯦꯌꯔ ꯇꯧꯔꯒ ꯑꯩꯁꯦ ꯃꯥꯏꯁꯦ ꯈꯔ ꯅꯥꯟꯕ ꯍꯧꯔꯛꯑꯕꯅꯦꯕ ꯁꯤꯗ ꯑꯃꯨꯛ ꯐꯨꯔꯤ ꯊꯣꯛꯣꯛꯂꯛꯑꯕ ꯑꯩ ꯊꯃꯣꯏ ꯌꯥꯝ ꯀꯥꯏꯔꯅꯤ
ꯁꯛ ꯐꯖꯕꯁꯤꯁꯨ ꯄꯥꯕ ꯑꯝꯅꯦ
ꯎꯝ ꯀꯂꯤꯖꯨꯛꯁꯤꯗꯒꯥꯏꯌꫭ
ꯏꯕꯦꯝꯃ ꯍꯛ ꯑꯩ ꯍꯥꯏꯕ ꯅꯠꯇꯦꯀꯣ ꯃꯤꯅ ꯑꯩ ꯑꯣꯏꯕꯣꯏ ꯅꯤꯡꯉꯝꯒꯅꯤ ꯐꯦꯁ ꯕꯨꯛꯁꯤꯗ ꯇꯧꯅꯩ ꯃꯌꯥꯝꯁꯤꯕꯨ ꯍꯥꯏꯕ
ꯀꯩꯗꯧꯔꯒꯦ ꯍꯥꯏꯁꯦ ꯑꯩꯗꯤ ꯈꯪꯗꯦꯅꯦ ꯁꯛ ꯊꯤꯕꯅꯤꯅ
ꯆꯥꯛꯈ꯭ꯔꯦꯗꯀꯣ ꯆꯥꯛꯈ꯭ꯔꯦꯗꯀꯣ
ꯐꯨꯔꯤꯠ ꯀꯛꯎꯕꯁꯦ ꯍꯩ ꯆꯥꯅꯤꯡꯕ꯭ꯔꯥ
ꯀꯩ ꯍꯩ
ꯍꯥꯏ ꯇꯝ ꯇꯥꯃꯣ ꯂꯛ ꯑꯝꯃꯦ ꯍꯩꯏꯅꯧ ꯄꯔꯛꯑꯦ ꯍꯩꯖꯥꯎ ꯑꯃ ꯌꯥꯎꯋꯦ ꯑ ꯑꯇꯩ ꯍꯩꯅꯧ ꯃꯄꯨꯝ ꯆꯥ ꯌꯥꯕ ꯑꯗꯨꯝ ꯃꯄꯨꯝ ꯈꯣꯛꯑꯒ
ꯎꯝ ꯄꯨꯡ ꯐꯥꯔꯦ ꯑꯩꯅ ꯋꯥꯆꯞꯇ ꯊꯥꯏ ꯃꯦꯁꯦꯖꯇꯣ ꯌꯦꯡꯉꯣ
ꯍꯥꯥ ꯎꯝ
ꯀꯛꯑꯣ ꯌꯥꯔꯦ